ꯑꯥ ꯇꯥꯔꯦ ꯇꯥꯔ‌ꯦ ꯍꯥꯥ
ꯀꯩ ꯍꯥꯏꯕꯅꯣ
ꯇꯥ ꯇꯔꫭ
ꯑꫭ ꯑꫭ ꯇꯥꯔꯦ ꯇꯥꯔꯦ
ꯑꯣ ꯅꯪꯉꯣꯟꯗ ꯍꯟꯖꯤꯜꯂꯒ ꯇꯥꯕ꯭ꯔꯥ ꯅꯪ ꯇꯥꯕ ꯅꯨꯡꯉꯥꯏꯇꯕ꯭ꯔꯥ ꯃꯈꯣꯜꯗꯣ
ꯃꯈꫭꯟ ꯇꯥꯕ ꯑꯗꯨꯝꯗꯤ ꯅꯨꯡꯉꯥꯏ ꯑꯗꯨ ꯅꯪ ꯃꯈꯣꯟꯗꯣ ꯌꯥꯝ ꯄꯤꯛꯊꯅ ꯇꯥꯒ꯭ꯔꯦ ꯑꯩꯅ ꯉꯥꯡꯕꯖꯤꯗꯤ ꯑꯗꯨꯝ ꯐꯖꯅ ꯇꯥꯕ
ꯑꯥ ꯇꯥꯏ ꯇꯥꯏ ꯅꯪ ꯅ ꯉꯥꯡꯕꯗꯤ ꯇꯥꯏ ꯈꯔ ꯁꯦꯡꯅ ꯇꯥꯔꯕ
ꯑꯥ ꯇꯥꯔ‌ꯦ ꯇꯥꯔ‌ꯦ ꯑꯗꯨꯗꯤ ꯑꯣ ꯀꯩꯒꯤꯅꯣ ꯍꯟꯖꯤꯜꯂꯒ ꯃꯈꯣꯟ ꯑꯃꯨꯛ ꯇꯥꯏꯌꯦ
ꯑꯣ ꯑꯩ ꯑꯩꯅ‌ꯅ‍ꯦ ꯀꯔ ꯇꯧꯕꯩ ꯑꯣꯏꯔꯝꯅꯤ ꯍꯣꯏ ꯂꯧꯊꫭꯛꯀꯦꯁꯦ ꯏꯌꯥꯔꯄꯤꯁ ꯊꯤꯜꯂꯦꯕ ꯑꯗꯨꯗꯨꯒꯤꯅꯤ ꯑꯗꯨ ꯑꯗꯨꯗꯣ ꯅꯨꯡꯉꯥꯏꯔꯣꯏꯗ꯭ꯔꯒꯤꯅꯦ ꯑꯩꯅ ꯅꯉꯣꯟꯗ ꯇ ꯇꯥꯕ꯭ꯔꯥꯅ ꯍꯥꯏꯗꯣ
ꯑꯣ ꯑꯩꯅ ꯇꯥ ꯑꯩꯅ ꯇꯥꯕꯗꯣ ꯑꫭ ꯅꯠꯇꯦ ꯑꯩꯅ ꯍꯥꯏꯈꯤꯕ ꯋꯥꯖ‌ꯦ ꯑꯃꯨꯛꯀ ꯍꯟꯖꯜꯂꯒ ꯉꯥꯡꯉꯛ ꯀꯣ ꯑꯗꯨꯗꯨꯒꯤ
ꯑꯩ ꯑꯗꯨ ꯃꯥꯟꯕꯥ ꯎꯝ ꯑꯩꯈꯣꯏꯅ ꯅꯪ ꯀꯩꯇꯧꯔꯤꯅꫭ
ꯑꯩꯖ‌ꯦ ꯎꯝ ꯁꯨꯝ ꯐꯝꯃꯝꯕꯅꯦ ꯍꯧꯖꯤꯛꯇꯣ ꯆꯆꯥ ꯇꯣꯂꯛꯈ꯭ꯔꯕꯅꯤꯅ ꯑꯥ ꯀꯩ ꯍꯩꯅꯧ ꯍꯩꯅꯧꯗꯣ ꯈꯥꯏꯔ ꯆꯥꯥꯖ‌ꯦꯅ ꯇꯧꯔꯝꯕ ꯑꯗꯣ ꯑꯃꯨꯟꯕꯗꯤ ꯆꯥꯅꯤꯡꯗꯦꯕ ꯑꯃ ꯊꯨꯝ ꯀꯩꯀꯥ ꯇꯧꯔꯥꯒ ꯈꯔ ꯃꯨꯜꯂꯤ ꯃꯨꯜꯂꯤ ꯇꯧꯔꯛꯄꯗꯣ ꯑꯗꯨꯗꯣ ꯑꫭꯏꯅ ꯆꯖꯤꯔꯥꯅ ꯇꯧꯔꯝꯕꯅꯦ
ꯑꯣ ꯍꯩꯅꯧ ꯑꯩꯁꯦ ꯑꯉꯥꯡ ꯑꯩꯈꯣꯏ ꯑꯉꯥꯡ ꯂꯩꯌꯦꯕ ꯑꯗꯣ ꯑꯉꯥꯡꯗꯣ ꯂꯨꯖꯥ ꯔꯥꯁꯤꯔꯥꯅ ꯇꯧꯕ ꯑꯗꯨꯗꯨꯒꯤ ꯊꯥꯎ ꯇꯩꯕꯤꯁꯤ ꯄꯤꯔꯅ ꯇꯧꯔꯝꯕꯅꯦ ꯃꯥ ꯍꯧꯖꯤꯛꯅꯦ ꯉꯥ ꯉꯥ ꯈꯔ ꯇꯧꯔꯤ
ꯖꯕ ꯂꯣꯏꯔꯒ ꯀꯩ ꯆꯥꯛ ꯆꯥꯕ ꯇꯣꯛꯑꯒꯥ ꯉꯥꯏꯍꯥꯛ ꯉꯥꯏꯍꯥꯛ ꯂꯨꯖꯕꯤꯕ ꯃꯥꯁꯦ ꯑꯗꫭ ꯑꯗꯨꯗꯤ ꯃꯥ ꯉꯁꯤꯗꯤ ꯈꯔ ꯀꯞꯅꯤꯡꯕ ꯅꯨꯃꯤꯠ ꯑꯣꯏꯕ ꯃꯥꯜꯂꯦ ꯑꯗꯨꯒꯤ ꯃꯥ ꯀꯞꯀꯦꯅ ꯇꯧꯔꯤ
ꯎꯝ ꯎꯝ ꯑꯉꯥꯡꯍꯥꯁꯦ ꯇꯝꯉꯝ ꯄꯣꯠꯇꯦꯗ ꯅꯠꯇ꯭ꯔ ꯀꯞꯅꯤꯡꯉꯥꯒꯅ ꯀꯞ ꯍꯔꯥꯎꯅꯤꯉꯒꯅ ꯍꯔꯥꯎ
ꯃꯥꯅꯦ ꯃꯥꯅꯦ ꯃꯥ ꯍꯔꯥꯎꯅꯤꯡꯉꯒꯅ ꯍꯔꯥꯎꯋꯦ ꯑꯁ ꯑꯗꯩꯗꯤ ꯀꯞꯅꯤꯡꯉꯒꯅ ꯀꯞꯊꯣꯛꯄꯤꯅꯦ ꯃꯤ ꯍꯦꯛꯇ ꯃꯈꯣꯟ ꯇꯥꯕ꯭ꯔꯥ ꯃꯥ ꯀꯞꯄꯤꯁꯦ
ꯑꯥꯎ ꯇꯥꯏ ꯇꯥꯏ ꯀꯩꯅꯣ ꯃꯤ ꯈꯔꯥꯗꯤ ꯍꯥꯏꯅꯗ꯭ꯔꯣ ꯑꯩ ꯑꯉꯥꯡ ꯑꯣꯏꯔꯒ ꯂꯩꯅꯤꯡꯉꯦ ꯀꯥꯏꯅꯀꯣ ꯑꯗꯣ ꯑꯩꯗꯤ ꯂꯩꯅꯤꯡꯗꯦꯕꯀꯣ ꯍꯥꯏꯗꯤ ꯃꯣꯏꯗꯤ ꯃꯥꯅ ꯄꯥꯝꯕ ꯄꯣꯠꯇꯣ ꯑꯩꯈꯣꯏꯅ ꯈꯪꯗ꯭ꯔꯤꯅꯦ ꯅꯠꯇ꯭ꯔꯥ ꯍꯥꯏꯗꯤ ꯃꯥ ꯍꯧꯖꯤꯛ ꯃꯥ ꯅꯤꯡꯉꯥꯏꯇꯧꯔꯤꯗꯣ ꯃꯥ ꯀꯩꯅꯣꯝꯗꯤ ꯇꯧꯅꯤꯡꯉꯝꯅꯦꯕ ꯅꯠꯇ꯭ꯔꯥ ꯀꯩꯅꯣꯝ ꯄꯥꯝꯃꯝꯗꯣꯏꯅꯦꯕ
ꯍꯣꯏ ꯍꯣꯏ ꯄꯥꯝꯃꯝꯗꯣꯏ ꯎꯝ ꯆꯨꯝꯃꯦ ꯃꯥ
ꯃꯥꯅ ꯇꯧꯔꯤꯕꯣ ꯍꯣꯏ
ꯍꯣꯏ ꯑꯗꯩꯗꯤ ꯃꯥꯅ ꯀꯞꯄꯕꯅꯤꯅ ꯑꯩꯈꯣꯏꯁꯨ ꯃꯊꯥ ꯁꯥꯔꯦ ꯍꯥꯏꯗꯤ ꯑ ꯀꯔꯤ ꯎꯝ ꯃꯥꯅ ꯄꯥꯝꯃꯤꯁꯤꯕꯨ ꯀꯔꯤꯕꯨ ꯑꯣꯏꯔꯝꯗꯣꯏꯅꯣ ꯑꯗꯩꯗꯤ ꯀꯩ ꯕꯨ ꯅꯥꯔꯝꯗꯣꯏꯅꯣ ꯈꯟꯕ ꯇꯧꯐꯝ ꯈꯪꯗꯕꯤꯗꯣ ꯑꯃ ꯊꯦꯝꯐꯝ ꯈꯪꯗꯕꯤ ꯑꯗꯨꯃꯥꯏꯅ ꯇꯧꯋꯦꯕ ꯑꯗꯨꯗꯨꯅ ꯈꯪꯗꯦ ꯃꯥ ꯀꯞꯄꯤ ꯑꯉꯥꯡꯁꯦ ꯀꯞꯄꯒꯅ ꯈꯔ ꯁꯤꯡꯒꯠꯂꯦ ꯍꯥꯏꯅ ꯑꯗꯨꯗꯨꯒꯤ ꯀ ꯐ ꯂꯩꯗꯨ ꯃꯥ ꯀ ꯍ ꯅꯍꯥꯟꯈꯩꯗꯤ ꯀꯞꯆꯗꯕꯅꯦꯕ ꯑꯗꯨꯃꯥꯏꯅ ꯁꯨꯝ ꯇꯧꯕꯁꯤꯗ ꯑꯗꯣ ꯈꯪꯗꯦ ꯉꯁꯤꯗꯤ ꯀꯞꯇꯣꯔꯦꯃ
ꯀꯥꯞꯅꯤꯡꯕ ꯅꯨꯃꯤꯠ ꯑꯣꯏꯔꯕꯖꯥꯠꯅꯤ ꯑꯗꯨꯅ
ꯍꯣꯏ ꯀꯩ ꯏꯟꯁꯥꯡ ꯆꯥꯕꯅꯣ ꯅꯪꯕ
ꯌꯦꯟꯁꯥꯡꯁꯦ ꯀꯥꯡꯍꯧ ꯑꯃꯈꯛꯇꯪ ꯑꯣꯏꯅ ꯆꯥꯔꯦꯅꯦ ꯁꯤꯗꯤ
ꯑꯣ ꯀꯥꯡꯍꯧ ꯀꯥꯡꯍꯧ ꯈꯇꯪ ꯁꯥꯔꯁꯨ ꯍꯥꯎꯕꯅ ꯀꯥꯡꯍꯧꯁꯤꯦ ꯂꯣꯏ ꯑꯗꯨꯝ ꯌꯥꯏ ꯍꯥꯏꯕ ꯆꯥꯛ ꯌꯥꯎꯔꯒ ꯆꯥꯔꯁꯨ ꯍꯥꯎꯋꯤ ꯆꯥꯛ ꯌꯥꯎꯗꯕꯤ ꯆꯥꯔꯁꯨ ꯍꯥꯎꯏꯤ
ꯍ
ꯑꯥ
ꯀꯖꯥꯡ ꯆꯔꯃ ꯑꯣꯏꯗ
ꯑꯩꯗꯤꯅꯦ ꯀꯩꯅꯣ ꯆꯥꯏꯌꯦ ꯎ ꯉꯁꯤ ꯆꯥꯕꯗ ꯍꯋꯥꯏ ꯆꯥꯏ ꯍꯋꯥꯏ ꯍꯋꯥꯏꯗꯣ ꯊꯣꯡꯉꯒ ꯆꯝꯊꯣꯡ ꯑꯣꯏꯅ ꯆꯥꯔꯦ
ꯀꯩ ꯍꯋꯥꯏ ꯑꯣꯏꯗꯣꯏꯅꯣ ꯃꯁꯣꯔꯤ ꯑꯣꯏꯗꯣꯏꯔꯣ ꯀꯥꯡꯇꯛ ꯑꯣꯏꯗꯣꯏꯔꯣ
ꯑꯥ ꯍꯋꯥꯏ ꯃꯨꯁꯣꯔꯤꯅꯦ ꯑꯗꯨꯗꯨꯒꯅꯦ ꯀꯩꯅꯣꯁꯨ ꯍꯥꯎꯋꯦ ꯀꯩꯅꯣꯁꯨ ꯌꯥꯎꯋꯦ ꯌꯦꯟꯗꯦꯝ ꯌꯦꯟꯗꯦꯝꯁꯨ ꯌꯥꯎꯋꯦ ꯑꯗꯨꯏꯗꯣ ꯑꯥ ꯍꯣꯏ
ꯄꯥꯔ꯭ꯔꯗꯤ ꯌꯥꯝ ꯆꯥꯅꯕꯤꯗꯣ ꯑꯣꯏꯕꯅꯦꯕ
ꯎꯝ ꯎꯝ ꯍꯥꯎꯋꯦ ꯑꯗꯨꯏꯗꯣ ꯑꯩꯈꯣꯏ ꯍꯥꯟꯅꯗꯤ ꯄꯥꯛꯅ ꯆꯥꯔꯝꯗꯦꯕꯀꯣ ꯑꯗꯨ ꯏꯟꯁꯥꯡꯗꯣ ꯑꯗ ꯑꯩꯈꯣꯏꯆꯦꯒꯤ ꯀꯩꯅꯣ ꯇꯧꯕꯒꯤ ꯁꯨꯝ ꯆꯝꯅ ꯆꯥꯕꯗꯣ ꯑꯗꯨꯀꯥꯟꯗ ꯆꯥ ꯑꯗꯣ ꯏꯟꯖꯥꯡꯁꯦ ꯑꯅꯤ ꯑꯅꯤ ꯑꯗꯨꯝ ꯊꯣꯡꯉꯒ ꯆꯥꯕꯁꯨ ꯌꯥꯎꯋꯦ ꯑꯗ ꯑꯃꯠꯇ ꯊꯣꯡꯉꯒ ꯆꯥꯕꯁꯨ ꯌꯥꯎꯋꯦ ꯑꯗꯣ ꯑꯩꯈꯣꯏ ꯆꯦꯁꯨ ꯑꯩꯈꯣꯏꯁꯨ ꯆꯥꯕ ꯌꯥꯕ ꯑꯣꯏꯔꯒꯗꯤ ꯄꯨꯂꯞ ꯆꯥꯃꯤꯟꯅꯩ ꯍꯥꯏꯗꯅ ꯑꯃꯇꯪ ꯊꯣꯡꯉꯒ ꯑꯗꯨꯗꯨꯒ ꯌꯥꯗꯕ ꯑꯣꯏꯔꯒꯅ ꯑꯅꯤ ꯊꯣꯡꯕ ꯑꯗꯨꯃꯥꯏꯅ ꯇꯧꯋꯦ ꯑꯗꯣ ꯍꯧꯖꯤꯛꯀꯤ ꯌꯦꯟꯗꯦꯝꯒ ꯍꯋꯥꯏ ꯃꯨꯁꯣꯔꯤꯒꯗꯨꯁꯨ ꯊꯣꯡꯉꯦꯕ ꯑꯗꯨꯗ ꯍꯥꯎꯋꯦ ꯑꯗꯣ ꯌꯦꯟꯗꯦꯝ ꯊꯣꯡꯕꯕꯁꯤ ꯍꯥꯎ ꯂꯩꯔꯝꯃꯦ ꯍꯥꯏꯕ ꯑꯗꯩꯗꯤ ꯍꯟꯗꯛꯇꯣ ꯑꯩꯗꯣ ꯑꯗꯨꯝ ꯂꯐꯨ ꯆꯝꯊꯣꯡꯗꯣ ꯈꯪꯕ꯭ꯔꯥ ꯑꯗꯨꯁꯨ ꯆꯥꯏꯑꯕ ꯑꯗꯨꯁꯨ ꯍꯥꯎ ꯂꯩꯔꯝꯃꯦꯃꯦ
ꯍꯥꯎꯕꯅꯦ ꯑꯗꯨꯒ ꯑꯃꯁꯨ ꯂꯩꯕꯅꯤꯅꯦ ꯀꯔꯤꯅꯣ ꯆꯝꯊꯣꯡ ꯍꯥꯏꯗꯤ ꯃꯣꯏꯅ ꯆꯥꯕ ꯀꯥꯟꯗꯅꯦꯀꯣ ꯑꯗꯨꯝ ꯍꯦꯟꯇꯥꯛꯀ ꯃꯣꯏꯗꯤ ꯀꯩꯅꯣꯒꯁꯦ ꯐꯖꯅ ꯍꯥꯟꯅꯗꯤ ꯍꯧꯖꯤꯛꯇꯣ ꯑꯗꯨꯝ ꯉꯔꯤ ꯊꯥ ꯆꯥꯔꯕ ꯈꯪꯗꯦ ꯊꯥꯏꯅ ꯊꯥꯏꯅ ꯍꯥꯏꯗꯤ ꯑꯩꯈꯣꯏꯅ ꯑꯩꯈꯣꯏꯅ ꯈꯤꯇꯪ ꯑꯉꯥꯡ ꯑꯣꯏꯔꯤꯀꯥꯟꯗꯣ ꯑꯗꯨꯅꯗꯤ ꯃꯣꯏ ꯑꯩꯈꯣꯏ ꯃꯥꯆꯝꯕꯤ ꯍꯣꯏꯒꯤ ꯑꯩꯈꯣꯏ ꯏꯅꯥꯎꯄꯥꯒꯤ ꯀꯩꯅꯣ ꯇꯧꯀꯥꯟꯗꯣ ꯑꯗꯨꯗ ꯑꯩꯅ ꯃꯣꯏꯒꯤ ꯆꯥꯛꯀꯨꯝꯕ ꯆꯥꯕꯗꯣ ꯌꯥꯝ ꯍꯥꯎꯋꯤꯗꯅ ꯃꯣꯏꯅ ꯃꯣꯏ ꯃꯣꯏꯒꯤ ꯊꯣꯡꯕꯁꯦ ꯇꯣꯉꯥꯟꯅ ꯊꯣꯡꯕꯁꯦ ꯆꯥꯕꯗ ꯌꯥꯝ ꯍꯥꯎꯋꯤꯗꯅ ꯑꯗꯨꯅ ꯑꯗꯨꯝ ꯆꯥꯗꯣꯏꯅꯦ ꯀꯥꯡꯁꯣꯏꯒꯁꯦ ꯌꯦꯟꯗꯦꯝ ꯀꯥꯡꯁꯣꯏ ꯑꯗꯒꯤ ꯂꯐꯨ ꯀꯥꯡꯁꯣꯏ
ꯍꯣꯏ ꯂꯐꯨꯒ ꯌꯦꯦꯟꯗꯦꯝꯒꯗꯤ ꯐꯖꯅ ꯆꯥꯔꯦ ꯃꯣꯏꯒꯤ ꯑꯗꯨꯗꯨꯅꯦ ꯀꯩꯅ ꯒꯥꯔꯤꯗꯨ ꯗꯤ ꯊꯥꯛꯇꯦ ꯉꯥꯥꯏ ꯊꯥꯛꯄꯗꯣ ꯆꯥꯕꯗꯣ ꯀꯩꯅꯣ ꯇꯧꯗꯦꯅ ꯍꯥꯏꯕꯒꯤ ꯉꯥꯔꯤꯗꯤ ꯊꯥꯛꯇ꯭ꯔꯤꯕ
ꯑꯣ ꯑꯗꯨꯗꯣ ꯍꯦꯟꯇꯥꯛꯀꯨꯝꯕꯁꯨ ꯊꯥꯛꯅꯩꯗꯅ ꯍꯦꯟꯇꯥꯛ ꯊꯥꯛꯄ꯭ꯔꯥ ꯅꯣꯏꯒꯤꯗꯨꯗ
ꯍꯣꯡ ꯊꯥꯏꯑꯦ ꯊꯥꯏ ꯍꯦꯟꯇꯥꯛ ꯊꯥꯛꯑꯒ ꯑꯣꯏꯅ ꯊꯣꯡꯕꯤꯗꯣ ꯑꯗꯨꯃꯥꯏꯅ ꯇꯧꯔꯦ ꯎꯝ ꯎꯝ ꯑꯗꯨꯗꯨꯗ ꯈꯪꯗꯦꯗ ꯑꯗꯨꯝ ꯑꯗꯣ ꯑꯌꯥꯝꯕꯅ ꯂꯐꯨꯁꯦ ꯑꯩꯈꯣꯏꯗꯤ ꯀꯩꯅꯣ ꯇꯧꯔꯒ ꯑꯣꯏꯅ ꯆꯥꯅꯩꯌꯦꯕ ꯎꯝ ꯏꯔꯣꯜꯂꯒ
ꯑ ꯏ ꯔꯣꯜꯂꯒ
ꯇꯧꯕꯅꯦꯕ ꯍꯣꯏ ꯑꯗꯣ ꯍꯟꯗꯛꯇꯤ ꯑꯗꯨꯝ ꯍꯧꯖꯤꯛꯀꯤ ꯊꯣꯡꯉꯒꯁꯨ ꯆꯥꯏꯗꯅ ꯑꯗꯣ ꯑꯗꯨꯝ ꯍꯥꯎꯔꯝꯃꯦꯕ ꯆꯝꯅ ꯃꯍꯥꯎꯁꯦ ꯍꯥꯎ ꯂꯩ
ꯑꯩꯈꯣꯏꯁꯨ ꯏꯟꯖꯥꯡ ꯂꯩꯇ꯭ꯔꯀꯥꯟꯗ ꯑꯗꯨꯃꯥꯏꯅ ꯑꯗꯨꯝ ꯊꯣꯡꯖꯜꯂꯦꯕ ꯍꯥꯏꯗꯤ ꯑꯗꯨꯝ ꯆꯐꯨꯗꯣ ꯏꯔꯣꯟꯕ ꯆꯥꯅꯤꯡꯉꯛꯇ꯭ꯔꯗꯤꯅꯦ ꯆꯝꯅ ꯑꯗꯨꯃꯥꯏꯅ ꯊꯣꯡꯉꯒ ꯒꯕ ꯆꯥꯕꯗꯣ ꯑꯗꯨꯝ ꯆꯥꯏꯌꯦ ꯃꯔꯛ ꯃꯔꯛꯇ ꯌꯥꯝ ꯇꯣꯏꯅꯕꯨꯗꯤ ꯆꯥꯕ ꯑꯣꯏꯗꯦ
ꯍꯣꯏ ꯂꯐꯨꯁꯦ ꯑꯩꯅ ꯈꯟꯕꯗ ꯆꯥꯕꯁꯦ ꯐꯔꯝꯃꯤꯁꯦ ꯃꯣꯏꯗꯤ ꯁꯨꯝ ꯏ ꯅꯨꯡꯁꯤꯠ ꯐꯍꯜꯂꯤ ꯀꯥꯁꯨ ꯍꯥꯏꯅꯗ꯭ꯔꯣ ꯂꯐꯨ ꯊꯥꯔꯛꯑꯀꯥꯟꯗꯨꯁꯨ ꯑꯃ ꯏ ꯏꯁꯤꯡ ꯍꯥꯏꯗꯤ ꯀꯔꯤ ꯅꯨꯡꯁꯤꯠ ꯃꯔꯤ ꯐꯍꯜꯂꯤ ꯍꯥꯏ ꯍꯥꯏꯕ꯭ꯔꯥ ꯀꯩꯅꯣ ꯀꯩꯅꯣꯒ ꯍꯥꯏꯗ꯭ꯔꯣ
ꯍꯣꯏ ꯍꯥꯏꯗꯤ ꯑꯩꯈꯣꯏ ꯏꯁꯥ ꯏꯔꯨꯗ ꯑꯗꯨꯝ ꯀꯔꯤ ꯀꯨꯏꯅ ꯂꯤꯁꯜꯂꯒ ꯂꯩꯕ ꯄꯣꯠꯇꯣ ꯑꯗꯨꯒꯨꯝꯕ ꯑꯗꯨꯝ ꯑꯩꯈꯣꯏ ꯑꯗꯨꯗꯨꯅ ꯃꯄꯥꯟ ꯂꯝꯗꯒꯤꯩꯒꯨꯝꯕ ꯊꯣꯛꯂꯛꯄ ꯍꯥꯏꯗꯤ ꯑꯩꯈꯣꯏꯒ ꯆꯤꯟꯖꯥꯛꯇꯣꯡ ꯈꯦꯠꯅꯔꯨꯔꯕ ꯐꯣꯟꯗꯒꯤ ꯂꯥꯛꯄꯗꯣ ꯂꯩꯔꯨꯔꯒ ꯂꯥꯛ ꯀꯨꯏꯅ ꯂꯩꯔꯨꯔꯒ ꯂꯥꯛꯄꯗꯣ ꯑꯗꯨ ꯍꯥꯟꯅꯗ ꯄꯨꯊꯔꯛꯑꯣꯁꯦ ꯏꯔꯣꯟꯕꯅ
ꯍꯣꯏ ꯍꯣꯏ ꯄꯤꯖꯟꯅꯕꯗꯣ ꯑꯗꯨꯗꯨꯒꯤ ꯑꯣꯏꯔꯝꯒꯅꯤꯀꯣ ꯑꯥ ꯚꯕꯥ ꯄꯣ ꯑꯣꯏꯁꯟꯗꯦ ꯍꯥꯏꯗꯤ ꯑꯥꯗꯩ ꯊꯣꯛꯂꯛꯑꯗꯤ ꯎꯝ ꯑꯗꯨꯝ ꯂꯐꯨꯊꯔꯣ ꯄꯥꯛꯅꯝ ꯆꯥꯕ ꯅꯠꯇ꯭ꯔꯒ ꯂꯐꯨꯊꯔꯣ ꯏꯔꯣꯝꯕ ꯆꯥꯒꯗꯕꯅꯤ ꯍꯥꯏꯔꯒ ꯁꯨꯝ ꯈꯟꯗꯤ ꯈꯪꯅꯈ꯭ꯔꯒ ꯃꯔꯝꯁꯤꯅ ꯀꯩꯒꯤꯅꯣꯅ ꯄꯥꯛꯅ ꯈꯪꯗꯕꯤꯗꯨꯅꯦꯕ ꯑꯗꯣ ꯅꯪꯅ ꯉꯁꯤ ꯍꯥꯏꯕꯗꯒꯤ ꯈꯪꯉꯦ
ꯃꯔꯝꯗꯣ ꯑꯗꯨꯒꯤꯅꯦ ꯍꯥꯏꯗꯤ ꯃꯥꯟꯅꯗꯦꯗꯅ ꯑꯩꯈꯣꯏ ꯁꯤꯗ ꯑꯏꯪ ꯑꯁꯥ ꯑꯗꯩ ꯆꯥꯕꯗ ꯄꯨꯊꯛꯄꯗꯕꯨ ꯑꯣꯏꯔꯣ ꯂꯩꯕꯗꯒꯤ ꯑꯣꯏꯔꯣ ꯑꯏꯪ ꯑꯁꯥ ꯃꯌꯥꯝ ꯑꯣꯟꯅꯔꯛ ꯗꯣ ꯑꯗꯨꯝ ꯃꯐꯝ ꯑꯃꯗ ꯃꯐꯝ ꯑꯃꯗ ꯑꯗꯨꯗꯨꯒ ꯑꯩꯈꯣꯏꯒ ꯃꯥꯟꯅꯔꯝꯗ꯭ꯔꯗꯤ ꯑꯗꯨꯗꯩ ꯂꯥꯛꯄꯗꯨꯗ ꯄꯤꯖꯩꯅꯤꯗꯅ
ꯍꯣꯏ ꯍꯣꯏ ꯃꯥꯅꯦ
ꯁꯦꯡꯗꯣꯛꯅꯕꯅꯦ ꯍꯥꯏꯔꯒ ꯑꯗꯨꯃꯥꯏꯅ ꯄꯤꯖꯟꯅꯩꯑꯌꯦꯕ
ꯎꯝ ꯍꯣꯏ ꯑꯩꯈꯣꯏ ꯃꯃꯥꯡꯗ ꯊꯥꯏꯅ ꯑꯃ ꯑꯩꯈꯣꯏꯅ ꯀꯣꯏꯕ ꯆꯠꯂꯨꯗ꯭ꯔꯥ ꯀꯨꯏꯗ꯭ꯔꯤꯀꯥꯟꯗ ꯑꯗꯨ ꯍꯜꯂꯛꯄꯗ ꯑꯗꯨ ꯍꯜꯂꯛꯄꯗꯁꯨ ꯆꯥꯕꯅꯦ ꯑꯗꯨꯗ ꯍꯦꯛꯇ ꯑꯥꯗꯒꯤ ꯒ꯭ꯌꯥꯃꯦꯟ ꯇꯥꯗꯕꯤ ꯑꯩꯈꯣꯏꯗꯣ ꯉꯟꯅ ꯁꯨꯍꯜꯂꯛꯄꯒꯤ ꯆ ꯍꯨ ꯆꯥꯔꯛ ꯇ꯭ꯔꯦꯠ ꯅꯠꯇ꯭ꯔꯥ ꯑꯍꯤꯡ ꯑꯃ ꯂꯦꯛꯑꯒ ꯂꯩꯔꯕꯅꯤꯅ ꯑꯗꯣ ꯍꯜꯂꯛꯑꯒ ꯂꯐꯨ ꯊꯔꯣ ꯑꯗꯨꯒꯒꯗꯩꯗꯤ ꯑꯩꯈꯣꯏ ꯍꯪꯒꯥꯝꯁꯨ ꯊꯣꯡꯉꯝꯃꯤꯅꯦ ꯑꯗꯨ ꯅꯨꯃꯤꯠꯇꯣ ꯑꯩ ꯅꯤꯡꯁꯤꯡꯉꯤ ꯑꯁ ꯍꯪꯒꯥꯝ ꯆꯝꯊꯣꯡꯗꯨꯒ ꯇꯧꯔꯒ ꯑꯩꯅ ꯆꯥꯈꯤꯕꯗꯣ ꯑꯁ ꯅꯤꯡꯁꯤꯡꯉꯦ ꯍꯧꯖꯤꯛꯁꯦ
ꯑꯩꯗꯤ ꯑꯗꯨ ꯅꯨꯃꯤꯠꯇ ꯁꯨꯝ ꯀꯥꯎ ꯀꯥꯎ ꯉꯝꯃꯔꯣꯏ ꯀꯩꯅꯣ ꯇꯄ ꯃꯣꯏꯒꯤ ꯄꯨ ꯆꯥ ꯑꯣ ꯄꯩꯁꯥꯅ ꯑ ꯇꯥꯔꯝꯕꯗꯣ ꯑꯗꯨꯏꯗꯣ
ꯌꯥ ꯑꯗꯣ ꯅꯪꯒꯤ ꯅꯪꯒꯤ ꯔꯤꯄꯣꯔꯠ ꯑꯗꯨꯗꯣ ꯍꯥꯞꯄ ꯌꯥꯅꯤ ꯎ ꯍꯥꯞꯈꯤꯗ꯭ꯔꯣꯅ
ꯍꯥꯞꯈꯤꯗ꯭ꯔꯦ ꯍꯥꯞꯆꯤꯟꯒꯦ ꯇꯧꯔꯝꯕꯅꯦ ꯑꯗꯨꯗ ꯀꯥꯎꯈ꯭ꯔꯦ ꯑꯗꯒꯤ ꯑꯩꯈꯣꯏꯒꯤ ꯇ꯭ꯔꯦꯟ ꯇꯣꯡꯃꯤꯟꯅꯔꯛ ꯀꯥꯟꯗ ꯑꯥ ꯃꯊꯛꯇ ꯅꯨꯄꯤ ꯑꯃ ꯑꯗꯨꯝ ꯉꯥꯟꯅ ꯂꯩꯕꯗꯣ ꯑꯗꯨꯁꯨ ꯍꯥꯞꯀꯦ ꯇꯧꯔꯝꯕꯅꯦ ꯍꯥꯞꯈꯤꯗ꯭ꯔꯦ
ꯍꯣꯏꯌꯦ ꯑꯁ ꯑꯗꯨꯗꯣ ꯍꯧꯖꯤꯛ ꯀꯤ ꯑꯗꯨ ꯅꯨꯃꯤꯠꯇꯨ ꯏꯌꯥꯔꯄꯣꯔꯠꯇꯅ ꯆꯥꯎꯔꯨꯁꯦ ꯍꯥꯏꯗꯅ ꯑꯗꯨꯀꯥꯟꯗꯅ ꯑꯩꯅ ꯆꯥꯅꯤꯡꯉꯤꯁꯤꯅ ꯍꯤꯗꯤ ꯊꯛꯅꯤꯡꯉꯒ ꯆꯥꯥꯁꯜꯂꯨꯔꯒ ꯑꯃꯨꯛ ꯍꯣꯔꯦꯟ ꯀꯩꯅꯣ ꯇꯧꯕꯗ ꯅꯨꯡꯉꯥꯏꯇ꯭ꯔꯒꯗꯤꯁꯨ ꯈꯟꯕ ꯑꯗꯨꯗꯣ ꯑꯃ ꯑꯗꯨꯃꯥꯏꯅ ꯈꯟꯕꯒꯤ ꯑꯩ ꯂꯩꯍꯧꯕꯅꯦꯕ ꯑꯗꯨ ꯅꯨꯃꯤꯠ ꯂꯩꯍꯧꯗ꯭ꯔꯥ ꯍꯥꯏꯅ ꯑꯁ ꯅꯣꯛꯅꯤꯡꯉꯦ
ꯑꯗꯨꯗ ꯑꯩꯈꯣꯏꯅ ꯂꯧꯔꯤꯕ ꯄꯣꯠꯇꯨꯅ ꯑꯗꯨꯝ ꯌꯥꯔꯗꯣꯏꯅꯦꯕꯀꯣ ꯑꯗꯩ ꯑꯩꯈꯣꯏ ꯏꯃꯥꯟꯅꯕꯤ ꯑꯃꯗꯨꯅꯅꯦ ꯃꯥꯁꯦ ꯀꯥꯔꯟꯗ ꯑꯗꯨꯝ ꯐꯨꯔ ꯂꯩꯕꯅꯦꯕ ꯈꯪꯕ꯭ꯔꯥ ꯑ ꯀꯟ ꯇꯁꯂ ꯄꯅꯤ ꯃꯥꯅ ꯍꯦꯛꯇ ꯑꯩꯈꯣꯏ ꯑꯍꯨꯝ ꯆꯥꯕꯅꯦ ꯑꯗꯨꯗ ꯑꯗꯨꯗꯒꯤ ꯑꯃ ꯏꯃꯥꯟꯅꯕꯤꯗꯨꯅꯅꯦ ꯃꯥꯁꯦ ꯁꯧꯒꯠꯂꯦ ꯃꯥꯁꯦ ꯌꯥꯝ ꯁꯧꯒꯟꯗꯦꯕꯀꯣ ꯑꯗ ꯁꯥꯎꯒꯠꯂꯛꯑꯦ ꯃꯥꯁꯦ ꯍꯥꯏꯗꯤ ꯏ ꯏ ꯅꯨꯄꯤꯁꯤꯅ ꯇꯧꯕꯁꯤꯗꯤꯒ ꯍꯥꯏꯔꯒ ꯀꯣ ꯑꯗꯨꯅ ꯍꯧꯖꯤꯛꯇ ꯈꯜꯂꯨꯔꯅꯨ ꯉꯛꯅꯤꯡꯉꯦ ꯅꯨꯃꯤꯠꯇꯨꯗꯗꯤ ꯑꯗꯨꯗꯣ ꯉꯛꯄ ꯉꯛꯈꯤꯕꯗꯣ ꯍꯪꯕ ꯌꯥꯝ ꯌꯥꯝꯕꯁꯨ ꯅꯠꯇ
ꯀꯥꯏꯗꯒꯤꯩ ꯉꯛꯇ꯭ꯔꯗꯤ ꯑꯗꯨꯕꯨꯣ ꯎꯝ ꯑꯗꯨꯗ ꯑꯩꯅ ꯅꯣꯏ ꯉꯥꯏꯕꯒꯤ ꯑꯩꯅ ꯕꯦꯒ ꯃꯌꯥꯝꯗꯣ ꯄꯥꯏꯔꯒ ꯑꯩꯅ ꯄꯥꯈꯠꯄꯁꯤꯗꯤ ꯍꯥꯏꯗꯤ ꯍꯥꯏꯗꯤ ꯑꯩꯁꯦ ꯆꯪꯉꯨꯕꯁꯨ ꯑꯃꯨꯛ ꯌꯥꯔꯣꯏꯗꯦꯕ ꯅꯣꯏꯒꯤ ꯀꯩꯅꯣꯈꯩꯗꯣ ꯑꯩꯅ ꯄꯥꯏꯔꯒ ꯂꯩꯔꯕꯅꯤꯅ ꯆꯪꯈꯤꯕꯁꯨ ꯌꯥꯔ ꯃꯤ ꯈꯥꯏꯖꯂꯛꯑꯦ ꯂꯥꯞꯅꯔꯒ ꯂꯥꯏꯟ ꯆꯪꯕ ꯍꯧꯅꯈ꯭ꯔꯕ ꯑꯗꯨ ꯑꯗꯨꯝ ꯂꯥꯞꯅꯔꯦꯅ ꯑꯩꯅ ꯄꯥꯈꯠꯂꯤꯁꯤꯅ ꯑꯃꯨꯛ ꯑꯩꯁꯦ ꯏꯊꯟꯇ ꯂꯩꯍꯧꯔꯒ ꯅꯣꯏꯈꯩꯁꯤꯁꯨ ꯑꯃꯨꯛ ꯀꯨꯏꯅ ꯂꯥꯛꯇ꯭ꯔꯒꯗꯤ ꯅꯁꯨ ꯄꯥꯈꯠꯄ ꯑꯗꯩꯗꯤ ꯄꯣꯠꯁꯦ ꯃꯌꯥꯝ ꯄꯥꯏꯕꯒꯤ ꯃꯤ ꯃꯈꯩꯁꯤꯗꯁꯨ ꯑꯃꯨꯛ ꯍꯥꯏꯗꯤ ꯀꯌꯥꯝꯃꯨꯗꯤ ꯇꯧꯔꯣꯏ ꯀꯣ ꯑꯗꯨꯏꯁꯨ ꯀꯣꯛ ꯈꯪꯕ ꯅꯠꯇꯦꯗꯅ ꯀꯣꯛꯂꯥꯛꯑꯒ ꯆꯦꯟꯒ꯭ꯔꯗꯤ ꯀꯥꯏꯅꯁꯨ ꯑꯃꯨꯛ ꯈꯟꯕꯗꯣ ꯈꯪꯕ꯭ꯔꯥ ꯑꯗꯨꯥꯏꯁꯨ ꯄꯥꯈꯠꯄ ꯑꯗꯨꯗꯨꯒꯤ ꯑꯗꯨꯗꯨ ꯐꯅꯌꯥꯝ ꯉꯥꯏꯔꯝꯃꯕꯅꯦ ꯑꯗꯨꯗꯨꯝ ꯅꯣꯏ ꯂꯥꯛꯄꯗꯒꯤ ꯀꯃꯥꯏꯅ ꯇꯧꯈꯤꯕꯅꯣꯕꯨ ꯀꯥꯎꯈ꯭ꯔꯦ ꯇꯅꯦ
ꯑꯗꯨꯝ ꯂꯥꯛꯄꯗ ꯑꯩꯈꯣꯏ ꯑꯗꯨꯝ ꯆꯪꯃꯤꯟꯅꯔꯦ ꯑꯗꯨꯗꯤ ꯑꯩꯈꯣꯏꯁꯨ ꯄꯣꯠꯇꯣ ꯀꯩꯅꯣ ꯆꯥꯅꯕꯗꯣ ꯑꯗꯨꯝ ꯑꯣꯔꯗꯔ ꯇꯧ ꯇꯁꯜꯂꯨꯔꯕꯅꯤꯅꯅꯦ ꯑꯗꯨꯗꯣ ꯎꯝ ꯉꯥꯏꯕꯗꯣ ꯑꯗꯨꯝ ꯉꯥꯏꯌꯦꯗꯅ ꯑꯗꯨꯝ ꯑꯣꯗꯔ ꯑꯍꯥꯟꯕ ꯇꯧꯈꯤꯕꯗꯨꯗꯤ ꯑꯗꯨꯝ ꯌꯧꯔꯛꯑꯕꯅꯦꯕꯀꯣ ꯑꯗꯨꯗꯨꯅ ꯑꯗꯨꯝ ꯊꯥꯗꯣꯛꯇꯗꯅꯦ ꯃꯥꯅ ꯀꯥꯏꯅ ꯍꯦꯛ ꯇꯥꯗꯅꯅꯦ ꯑꯗꯨꯝ ꯄꯦꯔ ꯀꯥꯏꯔꯅ ꯑꯗꯨꯅ ꯅꯣꯏꯅ ꯑꯗꯨꯝ ꯐꯣꯟ ꯇꯧꯁꯜꯂꯛꯑꯦꯗꯅ ꯆꯪꯅꯈ꯭ꯔꯦ ꯈꯣꯠꯈ꯭ꯔꯦꯅ
ꯑꯗꯨꯅꯁꯨ ꯐꯔꯦ ꯑꯗꯨꯅ ꯑꯗꯨꯃꯥꯏꯅ ꯇꯧꯕꯅ ꯐꯔ ꯍꯣꯏ ꯍꯣꯏ ꯑꯗꯨꯗꯤ ꯑꯥ ꯊꯝꯃꯒꯦ ꯑꯩꯁꯨ ꯑꯗꯨꯗꯨꯒ ꯑꯥ ꯍꯣꯏ ꯍꯣꯏ
ꯑꯒꯤ